ꯇꯥꯕ꯭ꯔꯣ
ꯇꯥꯏꯌꯦ ꯇꯥꯏꯌꯦ ꯍ ꯑꯩ ꯀꯩꯁꯨ ꯇꯧꯗꯌꯦ ꯅꯪꯗꯤ
ꯑꯦꯁꯤ ꯇꯧꯗꯦ ꯋꯥꯕ ꯃꯥꯜꯂꯦꯀꯣ ꯅꯪꯁꯦ
ꯍꯣꯏ ꯈꯤꯇꯪ ꯋꯥꯏ ꯉꯁꯤ ꯆꯥꯛ ꯆꯥꯔꯕꯣ ꯀꯩ ꯃꯊꯦꯜꯠ ꯆꯥꯒꯦ
ꯑꯂꯤꯒ ꯈꯃꯦꯟ ꯆꯥꯏꯌꯦ
ꯁꯥꯎꯔꯃꯅꯤ ꯀꯣ
ꯍꯧꯔꯝꯕꯒꯤ ꯑꯁ ꯆꯥꯛ ꯆꯪꯗ꯭ꯔꯤꯅꯦ
ꯑꯩ ꯂꯩꯔꯗꯤ ꯎꯝ ꯑꯃꯨꯛ ꯍꯥꯎ ꯃꯍꯥꯎ ꯇꯣꯉꯥꯟꯅ ꯂꯩꯗꯣꯏꯕ ꯀꯥꯏꯅ
ꯇꯦꯜꯍꯧ ꯑꯃꯈꯛ ꯍꯥꯞꯄꯤꯕ ꯅꯪꯅ
ꯍꯣꯏ ꯀꯥꯏꯆꯔꯒꯦ ꯉꯁꯤꯗꯤ ꯌꯨꯝ ꯂꯩꯕ꯭ꯔꯥ ꯊꯕꯛ ꯆꯠꯄ꯭ꯔꯣ
ꯌꯨꯝꯗ ꯂꯩꯌꯦ ꯊꯕꯛꯁꯨ ꯇꯧꯗꯦ ꯑꯩꯗꯤ
ꯑ ꯂꯧ ꯂꯣꯏꯔꯕꯣ
ꯂꯣꯏꯔꯝꯒꯤꯅꯤ ꯑꯩ ꯑꯩꯈꯣꯏ ꯌꯨꯝꯗ ꯂꯩꯇꯕ ꯀꯣ ꯃꯄꯥꯟꯂꯣꯝꯗ ꯂꯩꯕꯀꯣ
ꯑꯦꯁ ꯑꯩꯗꯤ ꯂꯣ ꯆꯠꯅꯤꯡꯕꯗꯤꯅꯦ ꯀꯩꯅꯣ
ꯑꯩꯁꯨ ꯅꯣꯏꯒꯨꯝꯅ ꯂꯩꯅꯤꯡꯉꯤꯅꯦ ꯃꯄꯥꯟ ꯂꯝꯗ ꯀꯥꯏꯅ ꯂꯩꯔꯗꯤ
ꯆꯠꯃꯤꯟꯅꯔꯁꯦ
ꯂꯩꯁꯦ ꯂꯩꯁꯦ
ꯂꯩꯔꯗꯤ ꯑꯃꯨꯛꯀ ꯑꯁ ꯌꯨꯝ ꯆꯠꯅꯤꯡꯈ꯭ꯔꯦ ꯑꯃꯨꯛꯀ ꯍꯥꯏꯔꯛꯒꯅꯤꯀꯣ
ꯂꯩꯔꯁꯨ ꯃꯤ ꯑꯣꯏꯔꯣꯏꯗꯕ ꯑꯩꯈꯣꯏꯗꯤ ꯍꯤꯍꯤ ꯑꯦ ꯄꯩꯁꯥ ꯌꯥꯝ
ꯑꯣꯏꯅꯤꯡꯉꯥꯏ ꯆꯠꯄ ꯅꯠꯇꯦ ꯃꯤꯒꯤ ꯃꯠ ꯇꯦꯡ ꯄꯥꯡꯅꯤꯡꯉꯥꯏ ꯂꯥꯛꯑꯣ ꯍꯥꯏꯅ ꯑꯩꯗꯤ ꯂꯥꯛꯄꯅꯤꯅꯦ
ꯑꯣ ꯑꯗꯨꯅ ꯐꯩ ꯍꯦ ꯍꯌꯦꯡꯗꯤ ꯀꯥꯏ ꯆꯠꯇꯣꯏꯕ
ꯈꯪꯗꯦꯅꯦ ꯍꯌꯦꯡ ꯀꯥꯥꯏ ꯆꯠꯁꯤꯔꯥ ꯀꯣꯏꯕ ꯆꯠꯁꯤꯔꯥ ꯑꯩꯈꯣꯏꯅꯤ
ꯆꯠꯁꯦꯀꯣ ꯗꯦꯠ ꯆꯠꯁꯦ
ꯍꯣꯏ ꯗꯤꯠ ꯆꯠꯁꯦ ꯀꯣ ꯇꯧꯔꯛꯀꯦ ꯀꯣ ꯑꯃꯨꯛꯀ
ꯑ ꯑꯗꯨꯝ ꯄꯥꯢꯌꯨꯀꯣ ꯉꯍꯥꯛꯇꯪ
ꯀꯔꯤꯔꯣ
ꯍꯥ ꯑꯦ ꯍꯌꯦꯡ ꯀꯣꯏꯕ ꯆꯠꯁꯤꯀꯣ ꯆꯠꯁꯤ ꯑꯩ ꯂꯥꯛꯀꯦ ꯂꯣꯀꯦꯁꯟ
ꯍꯣꯏꯅꯦ ꯎꯝ ꯉꯥꯏꯔꯒ ꯂꯩ ꯀꯦꯀꯣ ꯑꯦꯁ ꯀꯦ ꯊꯔꯒ
ꯑ ꯍꯤꯡꯔꯤꯉꯩ ꯅꯩꯒꯥꯏꯁꯦ ꯁꯤꯔꯗꯤ
ꯍꯣꯏꯅꯦ ꯍꯤꯡꯉꯤꯉꯩ ꯃꯇꯝ ꯂꯦꯜꯂꯒ ꯍꯤꯡꯁꯤꯅꯦ ꯅꯨꯡꯉꯥꯏꯊꯣꯛꯁꯤꯅꯦ
ꯍꯣꯏ ꯅꯩ ꯈꯥꯏꯗꯣꯏꯅꯤ ꯀꯩꯅꯣ ꯑꯥ
ꯎꯝ
ꯑ
ꯆꯠꯂꯤ ꯆꯥꯔꯕ꯭ꯔꯣ
ꯍꯥꯥ
ꯆꯥꯛꯒꯤ ꯆꯥꯔꯕ꯭ꯔꯣ
ꯍꯣꯏ ꯆꯥꯔꯦ ꯉꯁꯥꯏꯅ
ꯑꯣ
ꯑ ꯑꯜꯂꯨ ꯑ ꯀꯅꯣ ꯑꯗꯨ ꯕꯂꯦꯟꯗ꯭ꯔꯤ
ꯑꯦ ꯑꯂꯨꯒ ꯕꯂꯦꯟꯗ꯭ꯔꯔꯤꯁꯨ ꯊꯣꯡꯕꯔꯣ ꯈꯪꯗꯦꯅꯦ
ꯍꯥꯎꯇꯦꯗ
ꯂꯦꯗ꯭ꯔꯤꯗꯤ ꯆꯪꯕ ꯌꯥꯝ ꯅꯨꯡꯉꯥꯏꯕꯅꯦ ꯀꯩꯅꯣ
ꯍꯣꯏ
ꯆꯪꯕ ꯌꯥꯝ ꯅꯨꯡꯉꯥꯏ
ꯆꯒꯦꯔꯥ ꯅꯪꯁꯨ
ꯑꯩꯗꯤ ꯌꯥꯝ ꯄꯥꯝꯗꯦ ꯕꯦꯟꯗ꯭ꯔꯤꯗꯣ
ꯀꯩꯒꯤ
ꯈꯪꯗꯦ ꯑꯗꯨ ꯁꯤꯡꯖꯨꯒꯨꯝꯕ ꯃꯦꯟꯂꯥꯗꯤ ꯆꯥꯕ ꯌꯥꯏ ꯑꯗꯨꯕꯨ ꯆꯝꯐꯨꯠꯒꯨꯝꯕ ꯌꯦꯟꯁꯥꯡꯒꯨꯝꯝꯇ ꯍꯥꯞꯄꯗꯤ ꯆꯥꯅꯤꯡꯗꯦꯕ
ꯑꯣ ꯑ ꯀꯃꯥꯏ ꯇꯧꯏꯀꯣ ꯅꯪꯁꯦ
ꯊꯕꯛ ꯂꯩꯕ꯭ꯔꯣ ꯍꯧꯖꯤꯛꯄꯣ ꯅꯪꯁꯦ ꯌꯥꯝ ꯁꯪꯗꯕꯒꯨꯝ ꯇꯧꯋꯦꯗ
ꯅꯠꯇꯦ ꯅꯠꯇꯦ
ꯂꯣꯏꯔꯕ꯭ꯔꯣ ꯂꯧ ꯁꯨꯕ
ꯂꯣꯏꯗ꯭ꯔꯤꯗ ꯑꯩꯈꯣꯏꯗꯤ ꯑꯥ ꯗꯦꯠ ꯐꯣꯔꯇꯤꯟ ꯐꯤꯐꯇꯤꯟꯗ ꯂꯣꯏꯅꯤ
ꯑꯣ ꯋꯥꯔꯝꯅꯤꯅꯦ ꯑꯗꯨꯗꯤ
ꯍꯣꯏ ꯋꯥꯔꯦ ꯑꯦꯕ꯭ꯔꯤꯗꯦ ꯆꯠꯄꯅꯦꯅꯀꯣ
ꯎꯝ ꯌꯥꯝ ꯆꯥꯎꯕ꯭ꯔꯣꯅꯦ ꯂꯥꯎꯗꯣ
ꯍꯣꯏ ꯑꯩꯈꯣꯏꯒꯤꯗꯤ ꯆꯥꯎꯋꯦ
ꯑꯣ
ꯑꯣ ꯕꯣꯔꯥ ꯑꯦꯠꯇꯤ ꯅꯥꯏꯟꯇꯤ ꯂꯧꯋꯦ ꯍꯥꯏ ꯂꯥꯁ ꯏꯌꯥꯔ ꯑꯦꯠꯇꯤ ꯐꯥꯏꯚ ꯑꯦꯠꯇꯤ ꯂꯧꯋꯦ ꯍꯥꯏ
ꯑꯣ ꯊꯕꯛ ꯁꯨꯗ꯭ꯔꯗꯤ ꯆꯥꯅꯤꯡꯉꯥꯏ ꯂꯩꯇꯦ ꯑꯗꯣ ꯐꯖꯅ ꯁꯨꯗꯕꯅꯤ ꯂꯥꯎꯗꯤ
ꯎꯝ ꯑꯩꯈꯣꯏꯒꯤꯗꯤꯗꯣ ꯊꯥꯕꯛꯅꯦꯗꯅ
ꯎꯝ
ꯃꯄꯥꯟꯂꯣꯝꯅ ꯂꯩꯕ ꯅꯨꯡꯉꯥꯏꯕ꯭ꯔꯣ ꯅꯪꯕꯨ
ꯅꯨꯡꯉꯥꯏꯇꯦꯗ ꯑꯁꯤꯗꯗꯤ ꯁꯥꯁꯨ ꯁꯥꯏꯌꯦ ꯍꯈꯣꯏ ꯆꯤꯡꯒꯨꯝꯅꯁꯨ ꯏꯪꯗꯤꯅꯦ ꯁꯥꯔꯁꯨ ꯈꯔ ꯅꯨꯡꯉꯥꯏꯌꯦꯅꯀꯣ ꯑꯩꯈꯣꯏꯔꯣꯝꯗꯗꯤꯀꯣ ꯁꯤꯗꯗꯤ ꯑꯁ
ꯃꯄꯥꯟ ꯊꯣꯛꯄ ꯌꯥꯗꯦꯕ ꯅꯨꯡꯊꯤꯟꯗꯀꯣ
ꯎꯝ ꯑꯗꯨ ꯑꯣꯏꯔꯗꯤ ꯑꯩ ꯍꯌꯦꯡ ꯂꯥꯛꯀꯦ ꯅꯣꯡ ꯑꯩ ꯂꯥꯛꯎ ꯀꯥꯟꯗꯨ ꯅꯣꯡ ꯆꯨꯔꯗꯤ ꯐꯥꯗꯣꯏꯔ ꯀꯥꯏꯅ
ꯉꯁꯤꯗꯤ ꯈꯔ ꯅꯣꯡ ꯇꯥꯕꯒꯤ ꯂꯩꯕ ꯅꯨꯡꯉꯥꯏꯌꯦ
ꯑꯣ ꯑꯣ ꯉꯁꯤꯗꯤ ꯈꯤꯇꯪ ꯏꯪꯉꯦ
ꯎꯝ
ꯍꯌꯦꯡꯅ ꯑꯃꯨꯛ ꯁꯥꯔ ꯁꯥꯔꯗꯤ ꯎꯝ ꯎꯝ ꯋꯥꯔꯤ ꯑꯣꯏꯔꯦ
ꯑꯗꯨꯕꯨꯀꯣ ꯅꯣꯡ ꯇꯥꯔꯗꯤ ꯗꯦꯠ ꯆꯠꯄꯁꯨ ꯅꯨꯡꯉꯥꯏꯔꯣꯏꯅꯦ
ꯍꯣꯏ ꯍꯣꯏ ꯆꯠꯄꯁꯨ ꯅꯨꯡꯉꯥꯏꯔꯣꯏ ꯁꯥꯕꯒꯤ
ꯎꯝ ꯂꯥꯎ ꯂꯥꯎ ꯆꯠꯄꯗꯤ ꯏꯟꯁꯥꯡ ꯍꯥ
ꯑ ꯍꯥꯟꯅ ꯍꯥꯏꯔꯣ
ꯑꯁ ꯅꯍꯥꯟꯅ ꯍꯥꯏꯔꯣꯏ ꯑꯩ ꯑꯃꯨꯛ ꯇꯥꯛꯑꯒꯦ
ꯊꯣꯏꯆꯔꯦ ꯅꯪꯅ ꯑꯩꯉꯣꯟꯗꯥ ꯏꯀꯥꯏ ꯀꯥꯏꯅ ꯌꯦꯡꯂꯛꯄ ꯃꯤꯅ ꯃꯤꯅꯄ ꯀꯥꯏꯅ
ꯑꯣ ꯏꯀꯥꯏꯕꯤꯔꯣꯏꯅꯦ ꯑꯩꯗꯤ ꯏꯀꯥꯏ ꯈꯪꯗꯕꯤꯅꯦ ꯃꯤꯕꯨ ꯏꯀꯥꯏꯅꯤꯡꯉꯥꯏ ꯂꯩꯇꯦꯀꯣ
ꯍꯣꯏ ꯑꯩꯗꯤ ꯃꯛ ꯃꯔꯛꯇ ꯏꯀꯥꯏ ꯀꯛꯅꯦ
ꯍꯣꯏ
ꯃꯥꯅꯤꯗ ꯎꯅꯔꯗꯤꯦ ꯃꯛ ꯏꯀꯥꯏꯅꯦ ꯃꯤꯁꯤꯡꯗꯦ ꯑꯗꯨꯝ ꯇꯧꯕꯅꯦ
ꯍꯣꯏ ꯐꯥꯔꯁ ꯇꯥꯏꯝꯗꯤ ꯈꯤꯇꯪꯅꯤ ꯏꯀꯥꯏ ꯏꯀꯥꯏꯅꯤ
ꯍꯣꯏ ꯋꯥꯔꯤꯔꯤ ꯁꯥꯥꯕꯗꯗꯤꯁꯨ
ꯎꯝ
ꯁꯥꯕꯅꯦ ꯎꯟꯅꯗꯕꯒꯤꯅ
ꯍꯌꯦꯡ ꯂꯥꯛꯀꯦꯅ ꯉꯥꯏꯔꯝꯃꯣ
ꯑꯍꯣꯏꯅꯦ ꯐꯖꯅ ꯀꯦꯊꯣꯛꯑꯒ ꯅꯪ ꯉꯥꯏꯔꯝꯒꯤꯅꯦ
ꯍꯣꯏ ꯑꯁ ꯑꯁ ꯍꯌꯦꯡ ꯁꯝ ꯀꯛꯄ ꯂꯣꯏꯔꯒ ꯂꯥꯛꯑꯀꯦ ꯀꯥꯏꯅ
ꯍꯣꯏ ꯅꯪꯒꯤ ꯏꯗꯣ ꯊꯧꯔꯒꯂꯥꯎꯀꯣ
ꯍꯣꯏꯣꯏ ꯂꯥꯛꯀꯦ ꯂꯩ ꯀꯥꯏꯁꯦ ꯀꯩꯅꯣ ꯍꯤꯡꯉꯤꯉꯩ ꯅꯩꯈꯥꯏꯗ꯭ꯔꯗꯤ ꯑꯃꯝ ꯁꯤꯔꯤ ꯀꯩ ꯎꯄꯥꯏ ꯂꯩ
ꯍꯣꯢꯅꯦ ꯑꯗꯨ ꯑꯗꯨꯅꯤꯅꯦ
ꯅꯪ ꯈꯣꯟꯖꯣꯜ ꯇꯥꯕꯗ ꯑꯩ ꯉꯍꯥꯎꯒꯨꯝ ꯇꯧꯅꯦ ꯉꯁꯤ ꯀꯩꯅꯣ
ꯍꯁ ꯀꯩꯅꯣ ꯃꯤ ꯑꯇꯩꯁꯨ ꯑꯗꯨꯃꯥꯏꯅ ꯍꯥꯏꯌꯦ ꯑꯩ ꯀꯩꯅꯣꯝ ꯇꯧꯈ꯭ꯔꯦ
ꯅꯪ ꯈꯣꯟꯖꯦꯜꯗꯣ ꯌꯥꯝ ꯐ꯭ꯔꯦꯁ ꯑꯣꯏ ꯀꯥꯏꯅ ꯌꯥꯝ
ꯁꯦꯁ
ꯍꯣꯏ ꯅꯣꯡꯁꯨ ꯇꯥꯏꯅꯦ ꯅꯪ ꯈꯨꯟꯖꯒ ꯇꯥ ꯀꯥꯏꯗ ꯑꯁꯦꯡꯃꯩꯅꯦ ꯇꯥꯔꯥ ꯅꯣꯡ ꯆꯨꯋꯦ
ꯑꯩꯈꯣꯏꯔꯣꯝꯗꯗꯤ ꯇꯥꯗꯤꯅꯦ ꯆꯨꯔꯛꯇꯤꯅꯦ
ꯑꯣ ꯃꯄꯥꯟ ꯊꯣꯛ ꯑꯗꯨ ꯑꯣꯏꯔꯦ ꯀꯥꯏꯅ
ꯃꯄꯥꯟꯗꯨꯅꯦ ꯂꯩꯔꯤꯗꯣ ꯃꯅꯨꯡꯗ ꯑꯁ ꯋꯥꯔꯤ ꯁꯥꯕꯗ ꯅꯨꯡꯉꯥꯏꯇꯦꯕ ꯃꯤ ꯇꯥꯅꯦꯕ
ꯑ ꯀꯅꯥ ꯀꯅꯥ ꯂꯩ ꯂꯩꯃꯤꯟꯅꯕꯅꯣ ꯅꯪꯗꯤ
ꯏꯆꯦꯒ ꯏꯇꯩꯒ ꯂꯩꯕꯀꯣ
ꯑꯣ ꯐꯩ ꯑꯗꯨꯅ ꯅꯥꯊꯟꯗ ꯔꯦꯟ ꯂꯩꯔꯦ ꯋꯥꯔꯤ ꯂꯣꯏꯔꯦ ꯀꯥꯏꯅ
ꯍꯩꯁ ꯏꯊꯟꯗ ꯂꯩꯕ ꯂꯩꯅꯤꯡꯉꯥꯏ ꯆꯠꯂꯣ ꯍꯥꯏꯔꯗꯤ ꯑꯩ ꯁꯨꯡꯆꯠ ꯆꯠꯂꯣꯏ
ꯑꯗꯨꯗꯤ ꯑꯁ ꯂꯩꯕ ꯇꯜꯂꯦ ꯑꯩꯁꯨ
ꯍꯣꯏꯅꯦ ꯆꯥꯛ ꯊꯥꯡꯅꯤꯡꯉꯥꯏ ꯐꯥꯎ ꯇꯜꯂꯦ ꯏꯊꯟꯗ
ꯐꯤ ꯇꯜꯂꯦ ꯑꯩꯁꯨ
ꯐꯤ ꯁꯨꯅꯤꯡꯉꯥꯏ ꯑꯥꯠ ꯖꯤꯟꯁꯀꯨꯝꯕ ꯀꯥꯔꯒꯣꯒꯨꯝꯕ ꯑꯗꯣ ꯀꯩꯒꯩꯅꯅꯣ ꯁ꯭ꯋꯦꯇꯔꯒꯨꯝꯕꯗꯣ ꯁ ꯁꯨꯕ ꯇꯟꯕ ꯑꯗꯨꯒꯤ ꯌꯨꯝꯗꯗꯤ ꯋꯥꯁꯤꯡ ꯃꯦꯆꯤꯟ ꯂꯩꯕꯅꯤꯅ
ꯀꯅꯣ ꯑꯗꯨꯒꯨꯝꯕꯗꯣ
ꯑꯗꯨꯒꯕ ꯍꯣꯏ ꯁꯝꯃꯔꯗꯨꯗꯤ ꯍꯥꯞꯇꯦ ꯋꯤꯟꯇꯔ ꯈꯕꯗꯀꯣ ꯀꯥꯟꯗ ꯖꯤꯟꯁꯁꯦ ꯍꯣꯏ ꯅꯨꯄꯥꯅꯤꯅ ꯑꯗꯨꯝ ꯊꯕꯛ ꯆꯔꯗꯤ ꯍꯥꯞꯄꯦꯗꯅ
ꯑꯗꯣ ꯖꯤꯟꯁ ꯍꯥꯞꯄꯗꯣ
ꯎꯝ
ꯈ꯭ꯋꯥꯏꯗꯒꯤ ꯑꯩꯗꯤ ꯇꯟꯕꯅꯦ ꯁꯨꯅꯤꯉꯥꯏꯗꯣ ꯅꯨꯄꯥꯒꯤꯗꯣ ꯑꯁ ꯌꯥꯝ ꯆꯥꯎꯔꯒꯀꯣ
ꯑꯩꯒꯤꯗꯤ ꯑꯣ ꯀꯩ ꯍꯥꯏꯗꯣꯏꯅꯣ ꯖꯤꯟꯁꯇꯣ ꯑꯗꯨꯣ ꯑꯩꯒꯤꯗꯣ ꯕꯦꯒꯤ ꯑꯣ ꯕꯦꯒꯤ ꯖꯤꯟꯁꯗꯣ ꯑꯗꯣ ꯀꯩ ꯍꯥꯏꯗꯣꯏꯦ ꯅ ꯐꯤꯗꯣ ꯑꯗꯣ ꯁꯣꯛꯕ ꯀꯥꯟꯗ ꯅꯨꯡꯉꯥꯏꯕ ꯐꯤꯅꯦꯕ ꯑꯗꯨ ꯁꯦꯀꯦꯟ ꯍꯦꯟꯒꯨꯝꯕ ꯂꯧꯋꯦꯕ ꯍꯥꯏꯗꯤ ꯐꯥꯔꯁ ꯍꯦꯟꯒꯨꯝꯕꯗꯤ ꯑꯅꯤ ꯑꯍꯨꯝꯗꯤ ꯌꯥꯎꯋꯦ ꯁꯦꯀꯦꯟ ꯍꯦꯟꯅ ꯌꯥꯝꯃꯦꯕ ꯍꯥꯏꯁꯦ ꯑꯗꯨ ꯄꯥꯔꯁꯦꯟ ꯁꯦꯠꯅꯤꯡꯉꯥꯏ ꯃꯇꯝ ꯂꯩꯔꯤꯗ
ꯍꯣꯏꯅꯦ ꯃꯆꯨꯁꯨ ꯊꯣꯛꯑꯦꯀꯣ
ꯍ ꯑꯩꯗꯤ ꯑꯣ ꯕ꯭ꯂꯦꯛꯀꯨꯝꯕ ꯄꯥꯝꯃꯦꯕ ꯑꯗꯣ ꯖꯤꯟꯁꯁꯦ ꯑꯣꯔꯂꯤꯞꯇ ꯕ꯭ꯂꯨ ꯐꯖꯕ ꯑꯃ ꯂꯩꯗꯅ ꯑꯗꯨꯒ ꯗꯤꯕ꯭ꯔꯨꯒ ꯑꯗꯨ ꯈꯛꯇ ꯈꯤꯇꯪ ꯋꯥꯏ ꯑꯣꯏꯕ ꯑꯃ ꯀꯔꯕꯣꯗꯤ ꯑꯣ ꯕ꯭ꯔꯥꯎꯟꯁꯦ ꯑꯦ
ꯑꯗꯗꯤ ꯅꯪ ꯅꯪꯗꯤꯦ ꯖꯤ ꯇ ꯉꯧꯗꯕ ꯅꯨꯄꯥ ꯑꯣꯏꯔꯝꯃꯤꯅꯦ
ꯍꯣꯏ ꯑꯗꯨꯒ ꯑꯩ ꯃꯔꯛ ꯃꯔꯛꯇꯅꯦ ꯖꯤꯟꯁ ꯍꯥꯏꯕꯁꯨ ꯀꯣꯇꯔ ꯄꯦꯟꯒꯨꯝꯕ ꯍꯥꯞꯄꯦꯗ ꯑꯩꯗꯤ
ꯑꯗ ꯅꯪ ꯋꯥꯡꯕ꯭ꯔꯣꯅꯦ
ꯋꯥꯉꯤ ꯅꯥꯏꯅꯤ
ꯋꯥꯡꯕ ꯃꯤꯗꯤ ꯀꯨꯔꯇꯥꯔ ꯄꯦꯟ ꯍꯥꯞꯄꯗꯤ ꯐꯖꯕꯅꯦ
ꯁꯤꯛꯁ ꯄꯣꯏꯟ ꯁꯦꯚꯦꯟ ꯔ ꯁꯤꯛꯁ ꯄꯣꯏꯟ ꯁꯤꯛꯁ ꯔ ꯅꯨꯡꯃꯣ ꯃꯨꯛꯀꯥꯎꯈ ꯌꯥꯝ ꯋꯥꯡꯕꯗꯤ ꯅꯠꯇꯦꯗ
ꯋꯥꯡꯉꯦ ꯋꯥꯡꯉꯦ ꯁꯤꯛꯁ ꯌꯥꯎꯔꯗꯤꯀꯣ ꯍ
ꯋꯥꯏ ꯑꯩꯈꯣꯏꯅꯤ ꯇꯦꯖꯕꯗ ꯅꯪ ꯑꯉꯥꯡ ꯃꯥꯡꯒꯅꯤꯀꯣ ꯑꯩ ꯀ ꯀꯥꯏ ꯅ
ꯁꯍꯤ ꯌꯥꯋꯦ
ꯁꯍꯤ ꯀꯌꯥ ꯁꯤꯔꯦꯅ
ꯀꯨꯟꯃꯔꯤ
ꯑꯥꯎ
ꯅꯆꯦꯃꯦ
ꯇ꯭ꯋꯦꯟꯇꯤ ꯊ꯭ꯔꯤ
ꯑꯣ ꯁꯤꯍꯤ ꯑꯃꯃ ꯀꯗꯅꯤ ꯀꯣꯤꯗꯤ
ꯍꯣꯏ
ꯑꯗꯨ ꯑꯣꯏꯔꯁꯨ ꯑꯩꯒꯤ ꯑꯩꯒꯤꯗꯒꯤ ꯍꯦꯟꯅꯗꯤ ꯑꯉꯥꯡ ꯑꯣꯏꯅ
ꯍꯣꯏ ꯍꯣꯏ ꯑꯣꯏ ꯑꯣꯏꯌꯦ
ꯍꯦꯍꯦ
ꯑꯦ ꯋꯥꯔꯦꯗ ꯑꯁ
ꯋꯥꯔꯗꯤ ꯇꯨꯝꯅꯤꯡꯕ ꯃꯥꯜꯂꯦꯀꯣ ꯄꯣꯊꯥꯔꯣ ꯄꯣꯊꯥꯔꯣ
ꯑꯩ ꯏꯃꯥꯟꯅꯕ ꯌꯨꯝꯗ ꯂꯩꯅꯦ